ꯍꯜꯂꯣ ꯑꯣ ꯅꯨꯡꯉꯥꯏꯔꯤꯕ꯭ꯔꯣ
ꯅꯨꯡꯉꯥꯏꯔꯤ ꯅꯪꯗꯤ ꯀꯃꯥꯏ ꯇꯧꯔꯤ
ꯑꯩꯁꯨ ꯅꯨꯡꯉꯥꯏꯔꯤꯌꯦ ꯅꯪ ꯌꯨꯝ ꯊꯣꯛꯇꯣꯔꯦꯅ ꯄꯥꯎ ꯇꯥꯏꯅꯦ
ꯌꯨꯝ ꯍꯟꯗꯛꯀꯤ ꯁꯨꯇꯤ ꯍꯥꯏꯗꯤ ꯑꯈꯣꯏ ꯑꯦꯛꯖꯥꯝ ꯂꯣꯏꯔꯦꯕꯀꯣ ꯄꯨꯂꯞꯄꯨꯗꯤ ꯂꯣꯏꯕ ꯅꯠꯇ꯭ꯔꯤ ꯇꯤꯛꯀꯦꯠ ꯀꯩꯀꯩꯗꯤ ꯋꯥꯠꯂꯤ ꯑꯗꯨ ꯂꯣꯏꯔꯒ ꯑꯩ ꯌꯨꯝꯊꯣꯛꯇꯣꯏꯅꯦ
ꯑꯣ ꯌꯨꯝꯗ ꯀꯌꯥꯝ ꯀꯨꯏꯅ ꯂꯩꯔꯛꯇꯣꯏꯅꯣ
ꯌꯨꯝꯗ ꯍꯥꯏꯁꯦ ꯃꯣꯏ ꯁꯨꯇꯤꯗꯤ ꯀꯩꯁꯨ ꯌꯥꯝ ꯀꯨꯏꯅ ꯄꯤꯖꯦꯕꯀꯣ ꯑꯗꯨꯅ ꯊꯣꯛꯇꯕꯁ ꯀꯨꯏꯔꯦ ꯃꯃꯥꯡ ꯆꯍꯤ ꯊꯣꯛꯄꯗꯩ ꯊꯣꯛꯇ꯭ꯔꯤ ꯅꯪ ꯑꯩ ꯌꯨꯝ ꯊꯣꯛꯇꯣꯔꯦꯗꯤ ꯀꯃꯥꯏꯅ ꯈꯪꯏꯕ ꯅꯪ ꯄꯥꯎꯕ ꯌꯥꯝ ꯊꯨꯅ ꯇꯥꯔꯝꯃꯤꯅꯦ
ꯑꯣ ꯅꯍꯥꯟ ꯀꯩꯅꯣ ꯇꯧꯕ ꯏꯃꯥꯟꯅꯕꯤ ꯑꯃ ꯊꯦꯡꯅꯕ ꯑꯃ ꯅꯣꯏꯒ ꯀ꯭ꯂꯥꯁ ꯄꯨꯟꯕꯗꯣ ꯑꯗꯨꯗꯣ ꯃꯥꯅ ꯍꯥꯏꯔꯛꯄ ꯑꯁ ꯃꯥꯁꯨ ꯌꯨꯝ ꯊꯣꯛꯅꯤꯡꯉꯦꯅ ꯍꯥꯏꯔꯛꯄ ꯑꯗꯨ ꯃꯥꯁꯨ ꯌꯨꯝ ꯊꯣꯛꯅꯤꯡꯉꯦ ꯑꯗꯨ ꯀꯩꯅꯣ ꯇꯧꯔꯦ ꯅꯣꯏ ꯂꯣꯏꯅ ꯌꯨꯝꯗ ꯊꯣꯛꯅꯈꯤꯗꯧꯔꯦ ꯃꯥꯗ ꯃꯥꯗꯤ ꯁꯨꯇꯤꯗꯨ ꯐꯔꯛ ꯇꯥꯔꯦ ꯑꯗꯨꯅ ꯊꯣꯛꯑꯔꯣꯏ ꯊꯣꯛꯎꯕꯁꯨ ꯀꯨꯏꯗ꯭ꯔꯦꯅ ꯑꯗꯨꯃꯥꯏꯅ ꯍꯥꯏꯔꯛꯄ ꯑꯗꯨꯗ ꯃꯥꯅ ꯍꯥꯏꯔꯛꯄꯗꯒꯤ ꯈꯪꯕꯅꯤꯗ ꯑꯁ ꯅꯨꯡꯉꯥꯏꯔꯦꯅꯦ ꯅꯣꯏꯗꯤ ꯌꯨꯝ ꯊꯣꯛꯇꯣꯔꯗꯤ ꯑꯗꯨꯗꯤ ꯅꯣꯏ ꯌꯨꯝ ꯊꯣꯛꯇꯣꯔꯗꯤ ꯅꯣꯏꯒꯤ ꯇꯥꯃꯣ ꯑꯃ ꯂꯩꯕꯗꯨꯁꯨ ꯂꯨꯍꯣꯡꯗꯣꯔꯦꯅ ꯇꯥꯛꯑꯦ ꯑꯗꯨ ꯑꯣꯏꯗꯤ ꯅꯪꯁꯨ ꯃꯥꯒꯤ ꯂꯨꯍꯣꯡꯕꯁꯨ ꯄꯨꯂꯞ ꯌꯥꯎꯕ ꯅꯪꯉꯅꯤꯅꯦ
ꯅꯪꯉꯅꯤ ꯑꯩꯗꯤ ꯃꯃꯥꯡ ꯊꯣꯛꯄꯗ ꯑꯩ ꯃꯃꯥꯡ ꯊꯣꯛꯈꯔꯤꯁꯦ ꯀꯨꯏꯑꯦꯕ ꯍꯥꯏꯗꯤ ꯑꯈꯣꯏꯗꯤ ꯆꯍꯤ ꯑꯃꯗ ꯁꯨꯇꯤ ꯑꯃꯨꯛ ꯑꯃꯨꯛꯇꯩ ꯍꯦꯟꯅ ꯊꯣꯛꯇꯦꯕ ꯑꯗꯨꯅ ꯃꯃꯥꯡ ꯀꯩꯀꯩꯗꯤ ꯀꯨꯝꯍꯩ ꯍꯔꯥꯎ ꯀꯔꯤꯝ ꯌꯥꯎ ꯐꯪꯗꯕꯅ ꯍꯟꯗꯛꯇꯤ ꯗꯥꯎꯕꯨ ꯌꯥꯔꯦ ꯍꯥꯏꯕꯗꯤ ꯂꯨꯍꯣꯡꯕꯗꯨꯒ ꯑꯩꯒ ꯃꯇꯥꯡ ꯆꯞ ꯆꯥꯟꯅꯔꯅꯦꯕ ꯂꯨꯍꯣꯡ ꯄꯣꯒꯥꯝ ꯆꯠꯇꯕ ꯀꯨꯏꯔꯦ ꯍꯟꯗꯛꯇꯤ ꯃꯥ ꯍꯩꯖꯤꯡꯕꯣꯠ ꯀꯩꯀꯩ ꯃꯣꯏ ꯃꯉꯥꯅꯤ ꯆꯥꯛꯀꯧꯕ ꯀꯩꯀꯩ ꯂꯩꯗꯅ ꯑꯗꯨꯈꯩꯗꯨꯁꯨ ꯂꯣꯏ ꯅꯪꯉꯅꯤ ꯅꯪꯁꯨ ꯇꯥꯟ ꯆꯥꯔꯗꯤ ꯑꯈꯣꯏꯗ ꯂꯩꯔꯒ ꯌꯥꯎ ꯌꯥꯕ ꯑꯗꯨꯗꯪ ꯆꯥꯅꯔꯔꯣꯏ ꯃꯇꯥꯡ
ꯎꯝ ꯑꯩꯗꯤ ꯃꯇꯥꯡꯗꯨ ꯆꯥꯟꯅꯔꯔꯣꯏꯌꯦ ꯍꯟꯗꯛꯇꯤ ꯈꯔ ꯀꯩꯅꯣ ꯇꯧꯔꯒ ꯈꯔ ꯊꯦꯡꯊꯔꯒ ꯅꯠꯇ꯭ꯔꯒ ꯈꯔ ꯉꯟꯈꯠꯂꯒ ꯇꯧꯕ ꯑꯣꯏꯔꯝ ꯇꯥꯔꯒꯗꯤ ꯑꯗꯨꯕꯨꯗꯤ ꯍꯣꯏꯗ ꯑꯩ ꯌꯥꯎꯗ꯭ꯔꯁꯨ ꯅꯪ ꯌꯥꯎꯔꯤꯗꯣ ꯐꯔꯕꯅꯤꯗ ꯑꯗꯨꯝ ꯅꯣꯏ ꯂꯩꯀꯥꯏꯒꯤ ꯑꯗꯩ ꯑꯇꯣꯞꯄ ꯏꯃꯥꯟꯅꯕꯤ ꯃꯈꯩ ꯂꯩꯔꯤ ꯃꯈꯩꯗꯨꯁꯨ ꯃꯣꯏꯁꯨ ꯑꯗꯨꯝ ꯅꯛꯅ ꯂꯩꯅꯕꯅꯤꯅ ꯃꯣꯏꯁꯨ ꯍꯧꯔꯒ ꯃꯣꯏ ꯃꯈꯩꯒ ꯑꯗꯨꯝ ꯇꯧꯃꯤꯟꯅꯑꯣ ꯅꯣꯏ ꯃꯈꯩ ꯂꯥꯡꯉꯒ ꯈꯣꯠꯂꯒ ꯇꯧꯕꯗꯣ ꯌꯥꯎꯅꯤꯡꯉꯦ ꯍꯌꯦꯡ ꯐꯣꯇꯣꯗꯣ ꯑꯣꯏꯅ ꯆꯥꯛꯅ ꯆꯥꯛꯅ ꯌꯦꯡ ꯇꯥꯅꯤ ꯇꯧꯔꯤꯁꯦ ꯀꯦꯊꯔꯒ ꯐꯖꯅ ꯆꯠꯂꯣ ꯃꯉꯥꯅꯤ ꯆꯀ ꯆꯥꯛ ꯆꯥꯕ ꯑꯗꯒꯤ ꯂꯨꯍꯣꯡꯕꯒꯤ ꯅꯨꯃꯤꯗꯥꯡꯒꯤ ꯆꯥ ꯌꯦꯟꯕ ꯈꯣꯠꯄꯒ ꯇꯧꯕꯗꯨꯗ ꯐꯣꯇꯣꯒ ꯀꯥꯞ ꯀꯥꯞꯇꯅ ꯇꯧꯔꯒ ꯃꯣꯏ ꯃꯈꯩ ꯅꯨꯡꯉꯥꯏꯅ ꯇꯧꯔꯣ ꯅꯪꯒꯤ ꯑꯗꯨꯗꯤ ꯂꯨꯍꯣꯡ ꯆꯅꯉꯥꯏꯒꯤ ꯐꯤ ꯔꯥꯅꯤ ꯐꯤ ꯐꯅꯦꯛꯀꯗꯤ ꯂꯣꯏꯅ ꯂꯥꯡꯁꯤꯜꯂꯒ ꯊꯝꯃꯕ꯭ꯔꯣ ꯅꯠꯇ꯭ꯔꯒ ꯀꯃꯥꯏꯅ ꯇꯣꯔꯒꯦ
ꯍꯩ ꯑꯇꯩꯗꯤ ꯑꯈꯣꯏ ꯃꯥꯒꯤ ꯂꯩꯕꯗꯒꯤ ꯇꯧꯅꯤꯗꯣ ꯍꯥꯏꯗꯤ ꯑꯩꯒꯤ ꯑꯣꯏꯅꯗꯤ ꯂꯩꯇꯦꯕ ꯍꯥꯏꯗꯤ ꯌꯨꯝꯗ ꯂꯩꯕ ꯅꯠꯇꯕꯅꯤꯅ ꯑꯇꯥꯡꯕ ꯐꯅꯦꯛ ꯀꯥꯡꯗꯨ ꯏꯌꯥꯗꯗꯤ ꯂꯩꯇꯦ ꯑꯗꯨꯗꯣ ꯑꯩꯅ ꯐꯨꯔꯤꯠ ꯑꯃꯕꯨꯗꯤꯅꯦ ꯇꯨꯒꯦꯅ ꯉꯔꯥꯡ ꯅꯍꯥꯟꯗꯣ ꯑꯩꯁꯨ ꯀꯩꯊꯦꯜ ꯆꯠꯂꯨꯌꯦ ꯍꯥꯏꯗꯤ ꯌꯨꯝꯗ ꯀꯩ ꯀꯩ ꯄꯨꯊꯣꯛꯅꯕ ꯂꯩꯕꯅꯣ ꯈꯣꯠꯄꯅꯣ ꯑꯍꯣꯡ ꯑꯆꯥꯎ ꯌꯦꯡꯒꯦꯅ ꯑꯗ ꯐꯨꯔꯤꯠ ꯑꯃꯕꯨꯗꯤ ꯂꯨꯍꯣꯡꯉꯣꯏ ꯅꯨꯡꯗꯥꯡꯗ ꯂꯤꯠꯅꯉꯥꯏ ꯇꯨꯒꯦꯅ ꯐꯤꯗꯤ ꯀꯛꯂꯛ ꯑꯗꯣ ꯅꯪꯗꯣꯏꯕ꯭ꯔꯥ ꯅꯪꯉꯣꯏꯗ꯭ꯔꯥ ꯈꯪꯗꯦ ꯑꯩꯈꯣꯏ ꯃꯥꯗꯗꯤ ꯑꯩꯅ ꯍꯥꯏꯈꯤꯕꯅꯤ ꯍꯥꯏꯗꯤ ꯍꯥꯟꯅ ꯍꯧꯖꯤꯛꯇꯤ ꯌꯥꯝ ꯂꯨꯍꯣꯡ ꯈꯣꯡꯗꯣꯡ ꯃꯇꯣꯡꯅꯤꯅ ꯍꯧꯖꯤꯛ ꯀꯩꯀꯩ ꯇꯨꯐꯝꯗꯨꯁꯨ ꯆꯤꯜꯂꯝꯒꯅꯦꯕ ꯑꯩꯒꯤꯗꯣ ꯍꯥꯟꯅ ꯇꯨꯔꯉꯥꯏꯅ ꯇꯧꯁꯤ ꯈꯣꯠꯁꯤꯅ ꯍꯥꯏꯗꯤ ꯃꯣꯏ ꯀꯥꯒꯗꯣ ꯍꯥꯏꯗꯤ ꯂꯨꯍꯣꯡꯐꯝꯗꯣ ꯐꯣꯇꯣꯒ ꯊꯥꯔꯛꯀꯦ ꯐꯖꯩ ꯍꯥꯏꯌꯦ ꯍꯥꯏꯗꯤ ꯃꯣꯏ ꯅꯍꯥꯟꯗꯒꯤ ꯑꯗꯨꯝ ꯃꯣꯏ ꯍꯥꯏꯗꯤ ꯀꯨꯏꯔꯕꯅꯦꯕ ꯌꯨꯝ ꯀꯩꯀꯩꯒ ꯁꯦꯝꯖꯤꯟꯕꯗꯣ ꯑꯗꯨꯅ ꯃꯩ ꯅꯣꯡ ꯊꯥꯅ ꯈꯣꯠꯇ ꯍꯧꯖꯤꯛꯇꯤ ꯐꯖꯅ ꯂꯣꯏꯁꯤꯜꯂꯦꯅ ꯍꯥꯏ ꯑꯗꯨꯅ ꯍꯥꯏꯗꯤ ꯄꯩꯁꯥꯕꯤꯉꯩ ꯂꯥꯛꯄꯁꯦ ꯐꯣꯇꯣ ꯀꯥꯞꯄ ꯐꯖꯔꯅꯤ ꯀꯩꯅꯥ ꯃꯃꯥꯟꯅꯕꯤ ꯂꯥꯛꯇꯣꯏꯉꯩꯁꯦ ꯍꯧꯖꯤꯛꯇꯤ ꯍꯥꯏꯗꯤ ꯂꯨꯍꯣꯡꯕꯒ ꯌꯦꯡꯄꯣꯠꯇꯦ ꯃꯣꯏꯗꯤ ꯐꯣꯇꯣꯒꯤꯗꯅꯦ ꯅꯝꯗꯣꯏꯁꯦ ꯑꯗꯨꯅ ꯐꯤ ꯅꯨꯡ ꯁꯦꯠꯂꯤꯀꯥꯟꯗ ꯑꯩꯁꯨ ꯐꯣꯇꯣ ꯀꯩꯀꯩ ꯈꯔ ꯅꯝꯍꯧꯒꯦ ꯑꯗꯨ ꯊꯥꯔꯛꯀꯦ ꯅꯪ ꯑꯗꯨꯝ ꯐꯣꯇꯣꯗꯣ ꯑꯣꯏꯅ ꯌꯦꯡꯉꯣ
ꯑꯗꯨꯅꯤ ꯐꯣꯇꯣꯗ ꯑꯣꯏꯅ ꯌꯦꯡꯕ ꯅꯠꯇꯅ ꯎꯄꯥꯏ ꯂꯩꯇꯦ ꯍꯣꯏꯅꯦ ꯃꯣꯏ ꯅꯣꯏ ꯇꯥꯃꯣꯗꯣ ꯃꯥꯗꯣ ꯍꯥꯏꯗꯤ ꯈꯤꯇꯪ ꯅꯨꯄꯤ ꯊꯤꯕ ꯌꯥꯕꯒꯤ ꯃꯇꯝꯁꯨ ꯑꯣꯏꯔꯛꯑꯕꯅꯤꯅ ꯃꯣꯏ ꯅꯣꯏꯅꯁꯨ ꯅꯨꯄꯤꯗꯣ ꯌꯥꯝ ꯊꯤꯍꯟꯅꯤꯡꯕꯅꯤꯅ ꯑꯗꯨꯃꯥꯏꯅ ꯌꯨꯝ ꯀꯩꯀꯩꯗꯨꯁꯨ ꯍꯥꯟꯅꯗꯒꯤ ꯑꯗꯨꯝ ꯁꯦꯝꯖꯤꯜꯂꯒ ꯐꯖꯅ ꯂꯩꯔꯕꯅꯤꯅ ꯆꯞ ꯆꯥꯔꯦ ꯍꯟꯗꯛ ꯂꯣꯡꯉꯒ ꯇꯧꯗꯣꯏꯔꯤꯗꯣ ꯅꯣꯏ ꯃꯈꯩꯁꯨ ꯄꯨꯂꯞ ꯌꯥꯎꯗꯣꯔꯤꯗꯨꯅꯤ ꯌꯥꯝ ꯅꯨꯡꯉꯥꯏꯗꯣꯔꯤꯁꯦ ꯍꯥꯏꯗꯤ ꯑꯗꯨꯃꯥꯏꯅ ꯄꯨꯟꯗꯕꯕꯗꯨ ꯀꯨꯏꯔꯝꯃꯅꯤꯗꯅ ꯍꯥꯏꯗꯤ ꯄꯨꯟꯅ ꯑꯗꯨꯃꯥꯏꯅ ꯍꯔꯥꯎ ꯀꯨꯝꯍꯩ ꯌꯥꯎꯃꯤꯟꯅꯕ ꯑꯗꯣ ꯌꯥꯎꯗꯕ ꯀꯨꯏꯔꯝꯃꯅꯤ ꯑꯗꯣ ꯍꯟꯗꯛꯇꯤ ꯄꯨꯜꯂꯞꯇꯨ ꯄꯨꯜꯂꯦ ꯑꯗꯒꯤ ꯂꯨꯣꯡꯕꯗꯁꯨ ꯄꯨꯜꯂꯞꯇꯨ ꯊꯦꯡꯅꯔꯅꯤ ꯑꯗꯨ ꯂꯨꯍꯣꯡꯕ ꯊꯕꯛ ꯍꯥꯏꯁꯤꯗꯤ ꯍꯔꯥꯎꯕ ꯅꯨꯡꯉꯥꯏꯕ ꯊꯕꯛꯅꯤꯅ ꯑꯗꯨꯃꯥꯏꯅ ꯄꯨꯜꯂꯒ ꯅꯣꯏ ꯃꯈꯩ ꯇꯧꯃꯤꯟꯅꯔꯤꯗꯣ ꯐꯔꯕꯅꯤ ꯍꯣꯏ ꯅꯪꯒꯤꯅꯦ ꯍꯧꯖꯤꯛꯇꯤ ꯅꯪꯅ ꯐꯤꯔꯣꯜ ꯇꯨꯅꯤ ꯕ꯭ꯂꯥꯎꯁ ꯀꯔꯤ ꯀꯔꯤ ꯇꯨꯅꯤ ꯈꯣꯠꯅꯤ ꯍꯥꯏꯕꯗꯨ ꯈꯔ ꯉꯟꯅ ꯇꯨꯍꯜꯂꯣ ꯅꯠꯇ꯭ꯔꯗꯤꯅꯦ ꯃꯣꯏꯗꯤꯅꯦ ꯍꯦꯛꯇꯅꯦ ꯃꯌꯥꯝ ꯃꯤ ꯃꯌꯥꯝ ꯍꯧꯖꯤꯛꯇꯤ ꯂꯨꯍꯣꯡꯕꯒꯤ ꯃꯇꯝꯅꯤꯅꯀꯣ ꯃꯣꯏꯁꯨ ꯑꯇꯣꯞꯄ ꯃꯤꯒꯤ ꯄꯨꯒꯗꯕ ꯃ ꯌꯥꯝ ꯂꯩꯅꯔꯝꯒꯅꯦꯕ ꯑꯗꯨꯗꯨꯅ ꯅꯍꯥꯟ ꯑꯩꯒꯤ ꯇꯨꯔꯨꯕ ꯀꯩꯅꯣꯗꯨꯁꯨ ꯅꯨꯄꯤꯗꯨꯁꯨ ꯌꯥꯝ ꯍꯩꯌꯦ ꯃꯥꯗꯣ ꯉꯥꯡꯅ ꯁꯛꯅꯕꯁꯦ ꯅꯨꯡꯉꯥꯏꯌꯦꯕꯀꯣ ꯑꯗꯒꯤ ꯄꯩꯁꯥꯁꯨ ꯀꯥ ꯍꯦꯟꯅ ꯆꯥꯎꯅ ꯂꯧꯗꯦꯕ ꯑꯗꯒꯤ ꯑꯩꯒꯤ ꯂꯧꯈꯤꯕ ꯑꯩꯒꯤ ꯐꯤꯠꯇꯤꯡ ꯅꯥꯞꯇꯣ ꯑꯗꯨꯁꯨ ꯆꯞ ꯆꯥꯅ ꯃꯥꯗꯣ ꯐꯖꯅ ꯇꯨꯔꯛꯑꯦꯕꯀꯣ ꯑꯗꯣ ꯅꯪꯁꯨ ꯃꯥꯒꯤꯗꯣ ꯇꯨꯔꯣ ꯃꯌꯨꯝ ꯈꯪꯗ꯭ꯔꯗꯤꯅꯦ ꯍꯌꯦꯡ ꯑꯩ ꯇꯥꯛꯄꯤꯒꯦ
ꯍꯣꯏ ꯑꯩ ꯑꯩ ꯈꯪꯗ꯭ꯔꯗꯤ ꯍꯪꯉꯛꯀꯦ ꯑꯩꯁꯦ ꯀꯅꯥꯗ ꯇꯨꯗꯣꯏꯅꯣ ꯈꯪꯗ꯭ꯔꯔꯤꯦꯕ ꯍꯥꯏꯗꯤ ꯑꯩ ꯍꯥꯟꯅꯒꯤ ꯐꯨꯔꯤꯠ ꯑꯃꯅꯤꯗꯤ ꯂꯩꯌꯦꯕꯀꯣ ꯑꯗ ꯑꯩꯅ ꯍꯥꯏꯗꯤ ꯑꯔꯤꯠꯄ ꯑꯝꯇ ꯂꯤꯠꯄꯗꯣ ꯇꯜꯂꯤꯗꯅ ꯍꯧꯖꯤꯛꯇꯤ ꯑꯗꯨꯅꯅꯦ ꯍꯥꯟꯅꯒꯤꯗꯨꯗꯤ ꯏꯆꯝ ꯆꯝꯕ ꯉꯥꯛꯇꯅꯤ ꯍꯥꯏꯗꯤ ꯑꯔꯪꯕ ꯈꯣꯠꯄ ꯀꯩꯝ ꯌꯥꯎꯔꯛꯇꯦ ꯍꯟꯗꯛꯀꯤ ꯁꯤꯅꯅꯦ ꯑꯩꯅ ꯈꯔ ꯐꯖꯅ ꯇꯨꯒꯦꯅ ꯇꯧꯕ ꯑꯗꯨꯒꯤ ꯐꯤꯗꯨꯁꯨꯅꯦ ꯍꯥꯟꯅꯒꯤꯗꯨꯗꯤ ꯍꯣꯡꯉꯦꯕ ꯍꯥꯏꯗ ꯂꯪꯈꯠꯂꯒ ꯍꯥꯟꯅꯒꯤꯗꯨꯅ ꯏꯄꯥ ꯏꯄꯥꯏꯒꯨꯝ ꯀꯩꯒꯨꯝ ꯐꯤꯗꯨ ꯇꯧꯋꯦꯑꯦ ꯑꯗꯨꯅꯅꯦ ꯍꯟꯗꯛꯀꯤꯁꯤꯅ ꯈꯔ ꯐꯖꯅ ꯍꯥꯏꯗꯤ ꯇꯥꯡꯉꯁꯨ ꯈꯨꯠ ꯈꯔ ꯆꯪꯅꯅꯦ ꯑꯅꯪꯕ ꯈꯣꯠꯐꯝ ꯏꯤꯜꯍꯜꯂ ꯇꯨꯒꯦꯅ ꯑꯩꯅ ꯐꯤꯗꯨꯁꯨ ꯈꯔ ꯐꯕ ꯑꯃ ꯂꯧꯔꯛꯑꯦ ꯅꯪꯁꯨ ꯐꯤꯅꯣ ꯄꯥꯝꯃꯗꯤ ꯍꯥꯏꯔꯛꯑꯣ ꯑꯈꯣꯏ ꯉꯔꯥꯡ ꯆꯠꯂꯨꯕꯗꯣ ꯍꯥꯏꯗꯤ ꯍ ꯐꯤ ꯀꯀ ꯌꯥꯝ ꯍꯣꯡꯉꯦꯕ ꯍꯥꯏꯗꯤ ꯑꯗꯨꯝ ꯇꯟꯖꯥ ꯆꯥꯅꯔꯗꯤ ꯑꯗꯨ ꯅꯪꯁꯨ ꯀꯛꯁꯤꯜꯂ ꯅꯪ ꯄꯥꯝꯃꯤ ꯈꯣꯠꯂꯤꯕ ꯃꯆꯨꯗꯨ ꯇꯧꯔꯒ ꯇꯨꯕ ꯌꯥꯏꯗꯅ ꯑꯩꯁꯦ ꯇꯨꯗꯣꯏꯅꯦꯕ
ꯍꯣꯏ ꯌꯥꯏꯌꯦ ꯑꯗꯨꯗꯤ ꯅꯪꯅ ꯍꯥꯏꯗꯤ ꯑꯩꯗꯤ ꯌꯥꯝ ꯐꯔꯕꯅꯦ ꯑꯩꯁꯨ ꯈꯔ ꯇꯨꯅꯤꯡꯕꯅꯦ ꯑꯗꯨꯒꯤꯗꯤ ꯑꯩ ꯍꯥꯟꯅ ꯂꯩꯔꯤ ꯃꯈꯩꯗꯨꯗꯤꯅꯦ ꯑꯩ ꯂꯤꯠꯅꯤꯡꯗ꯭ꯔꯦꯕ ꯑꯗꯒꯤ ꯆꯥꯁꯨ ꯆꯥꯗ꯭ꯔꯦꯕ ꯑꯩꯗꯣ ꯍꯥꯏꯗꯤ ꯏꯁꯥ ꯄꯥꯔꯤꯉꯩꯗ ꯇꯨꯈꯤꯕ ꯑꯣꯏꯔꯝꯕꯒꯤ ꯍꯧꯖꯤꯛꯇꯤ ꯏꯁꯥꯗꯣ ꯅꯣꯏꯈꯠꯂꯛꯑꯕꯅꯤꯅꯀꯣ ꯑꯗꯨ ꯂꯩꯔꯤ ꯃꯈꯩꯗꯣ ꯑꯩꯗꯣ ꯂꯤꯠꯅꯤꯡ ꯗ꯭ꯔꯦꯕ ꯑꯗꯣ ꯑꯩꯗꯣ ꯊꯕꯛ ꯆꯠꯇꯧꯕ ꯂꯩꯇꯦ ꯍꯥꯏꯔꯒ ꯑꯗꯨꯃꯥꯏꯅ ꯇꯨꯗꯕꯤꯗ ꯂꯩꯔꯤꯅꯦꯕ ꯑꯗꯣ ꯊꯕꯛ ꯆꯠꯇꯨꯔꯗꯤ ꯇꯨꯗ꯭ꯔꯗꯤ ꯌꯥꯔꯣꯏꯗꯕꯅꯤ ꯑꯗꯨꯅ ꯅꯪ ꯃꯊꯪ ꯑꯗꯨꯃꯥꯏꯅ ꯅꯪꯗꯣ ꯑꯗꯨꯒꯤ ꯃꯐꯝꯗꯨꯗ ꯂꯩꯕ ꯆꯠꯇꯧꯕ ꯑꯣꯏꯇꯥꯔꯒꯁꯨ ꯑꯩꯉꯣꯟꯗ ꯍꯥꯏꯔꯛꯑꯣ ꯑꯗꯨꯒ ꯅꯪꯅ ꯑꯗꯨꯝ ꯐꯣꯇꯣ ꯊꯥꯔꯛꯑꯒ ꯑꯩꯅ ꯃꯆꯨꯗꯣ ꯑꯗꯨꯝ ꯈꯜꯂꯛꯄ ꯌꯥꯏꯗꯅ ꯑꯗꯨꯅ ꯑꯩꯗꯣ ꯇꯨꯔꯗꯤ ꯑꯗꯨꯃꯥꯏꯅ ꯑꯅꯤ ꯑꯍꯨꯝꯒꯨꯝꯕ ꯑꯩꯁꯨ ꯃꯈꯜ ꯃꯈꯜꯗꯨ ꯇꯨꯒꯦ ꯈꯜꯂꯤꯅꯤ ꯅꯠꯇ꯭ꯔꯗꯤ ꯂꯤꯠꯅꯤꯡ ꯂꯤꯠꯈꯤꯕ ꯑꯃꯗ ꯁꯨꯝ ꯂꯤꯠꯅꯤꯡꯗꯦꯗꯅ ꯑꯗꯩ ꯐꯣꯇꯣ ꯑꯃꯨꯛꯇꯪ ꯊꯥꯒꯠꯈꯤ ꯇꯥꯔꯒꯗꯤ ꯇꯜꯂꯦꯕ ꯃꯈꯥ ꯇꯥꯅ ꯂꯤꯠꯄꯗꯨꯁꯨ ꯑꯗꯨꯏꯗꯨꯒꯤ ꯑꯗꯨꯃꯥꯏꯅ ꯇꯧꯅꯕ ꯅꯪꯅ ꯆꯠꯀꯥꯟꯗꯨꯗ ꯍꯥꯏꯔꯛꯑꯣ ꯑꯗꯨꯒ ꯑꯩꯗꯤꯅꯦ ꯇꯨꯋꯥꯟꯗ ꯍꯟꯗꯛꯇꯒꯤꯗꯤ ꯈꯔ ꯈꯔ ꯌꯥꯝꯅ ꯑꯩꯈꯣꯏꯒꯤ ꯐꯤꯅꯟꯗꯣ ꯊꯝꯃꯒꯅꯦꯀꯣ ꯈꯔ ꯈꯔ ꯆꯥꯎꯅ ꯇꯨꯒꯦ ꯈꯜꯂꯤꯅꯤ ꯅꯠꯇ꯭ꯔꯗꯤꯅ ꯍꯦꯛꯇ ꯏꯁꯥꯥꯁꯦ ꯅꯣꯏꯈꯠꯄ ꯑꯗꯩ ꯁꯣꯟꯗꯕꯁꯨ ꯇꯧꯋꯤꯗꯅ ꯑꯗꯨ ꯁꯣꯟꯖꯤꯜꯂꯛꯄꯒꯤꯗꯤ ꯑꯗꯨꯝ ꯇꯥꯏꯁꯤꯜꯂꯒ ꯌꯥꯕꯅꯤꯅ ꯀꯩꯁꯨ ꯑꯀꯥꯏꯕ ꯂꯩꯇꯦꯕ ꯑꯗꯨꯒ ꯅꯣꯏꯈꯠꯂꯛꯄꯒꯤꯁꯤꯗꯤ ꯑꯃꯨꯛ ꯍꯟꯗꯣꯛꯅꯔꯒ ꯇꯧꯀꯥꯟꯗꯗꯤ ꯆꯥꯅꯕ ꯈꯔ ꯆꯥꯎꯅ ꯇꯨꯍꯧꯗ ꯇꯥꯔꯒꯗꯤ ꯍꯌꯦꯡ ꯐꯔꯛꯛꯇꯥꯏꯗꯅ ꯑꯗꯨꯏ ꯈꯔ ꯆꯥꯎꯅ ꯑꯗꯨꯃꯥꯏꯅ ꯇꯨꯍꯟꯒꯦꯅ ꯇꯧꯔꯤꯅꯦ ꯑꯗꯨꯒ ꯈꯪꯗꯦ ꯀꯃꯥꯏꯅ ꯇꯧꯗꯣꯏꯅꯣꯅ ꯑꯩꯁꯨ
ꯑꯩꯒꯤꯁꯨ ꯍꯥꯟꯅꯒꯤꯃꯛꯇꯨꯗꯤ ꯂꯣꯏꯅ ꯐꯗꯤ ꯐꯔꯕ ꯍꯥꯏꯗꯤ ꯐꯤꯅꯟ ꯀꯩꯀꯩꯗꯤ ꯂꯣꯏ ꯂꯩꯌꯦꯕ ꯍꯥꯏꯗꯤ ꯑꯃꯨꯛꯀꯨꯝꯕ ꯑꯗꯩ ꯑꯩꯅ ꯑꯩꯅ ꯁꯤꯗꯅꯦ ꯍꯥꯏꯗꯤ ꯐꯪꯁꯟꯗ ꯀꯩꯗ ꯂꯤꯠꯄ ꯑꯃꯨꯛꯇꯦꯅ ꯂꯤꯠꯇ꯭ꯔꯤꯕꯅꯦ ꯑꯗꯣ ꯍꯥꯏꯗꯤ ꯐꯣꯇꯣ ꯀꯩꯀꯩꯗꯣ ꯀꯥꯞꯈꯤꯕꯅꯤꯅ ꯍꯥꯏꯗꯤ ꯍꯟꯖꯤꯜꯂꯒ ꯂꯤꯠꯄꯗꯣ ꯐꯖꯅ ꯍꯥꯏꯗꯤ ꯃꯑꯣꯡ ꯃꯑꯣꯡ ꯂꯤꯠꯅꯤꯡꯕꯅꯤꯅ ꯑꯗꯨꯒꯤ ꯇꯨꯒꯦꯅ ꯈꯜꯂꯤꯅꯦ ꯑꯗꯨ ꯍꯥꯏꯗꯤ ꯅꯣꯏꯃꯥ ꯍꯣꯏ ꯀꯩ ꯑꯣꯏꯔꯁꯨꯅꯦ ꯍꯥꯏꯗꯤ ꯇꯨꯅꯤꯡꯕ ꯈꯣꯠꯅꯤꯡꯕꯗꯣ ꯍꯪꯉꯣꯕ ꯍꯥꯏꯗꯤ ꯐꯤ ꯐꯤ ꯃꯈꯜ ꯑꯍꯟꯅ ꯇꯨ ꯂꯤꯠꯄ ꯌꯥꯕ ꯈꯣꯠꯄ ꯑꯗꯨꯝꯕ ꯃꯌꯥꯝ ꯑꯃ ꯊꯣꯛꯄꯅꯦ ꯑꯗꯨꯝꯕꯗꯣ ꯍꯪꯒꯦꯁꯨ ꯍꯪꯉꯣ
ꯍꯪꯒꯦ ꯍꯪꯒꯦ ꯑꯩꯗꯤ ꯀꯥ ꯍꯦꯟꯅꯕꯨ ꯁꯤꯒꯨꯝꯕꯁꯤꯕꯨ ꯑꯩꯗꯤ ꯊꯕꯛꯀ ꯆꯠꯇꯕꯅꯤ ꯇꯧꯗꯦ ꯑꯗꯣ ꯑꯩꯈꯣꯏ ꯏꯅꯥꯎꯄꯤ ꯂꯩꯔꯤꯗꯨꯁꯨ ꯃꯣꯏꯗꯤ ꯍꯧꯖꯤꯛ ꯏꯟꯈꯠꯂꯛꯄ ꯃꯇꯝ ꯑꯣꯏꯕꯅꯤꯅꯀꯣ ꯍꯥꯏꯗꯤ ꯃꯣꯏꯗꯤ ꯌꯥꯝ ꯆꯠꯅꯤꯡꯕꯒꯤ ꯃꯇꯝꯗꯣ ꯑꯣꯏꯕꯅꯦꯕ ꯇꯧꯔꯤꯁꯦ ꯃꯃꯥꯟꯅꯕꯤ ꯂꯨꯣꯡꯕꯒꯤ ꯇꯧꯔꯛꯇ ꯐꯥꯎꯕ ꯇꯧꯔꯛꯇ꯭ꯔ ꯕꯇꯣꯟ ꯇꯧꯔꯛꯇ꯭ꯔ ꯐꯥꯎꯕꯗ ꯍꯥꯏꯗꯤ ꯃꯣꯏꯒꯤꯗꯤ ꯃꯇꯝꯒꯤꯗꯨ ꯂꯨꯍꯣꯡꯕꯗꯣ ꯈꯔ ꯋꯥꯠꯂꯤꯗꯅ ꯃꯃꯥꯟꯅꯕꯤ ꯀꯔꯤ ꯀꯔꯤꯗꯣ ꯑꯗꯣ ꯑꯈꯣꯏ ꯂꯩꯀꯥꯏꯒꯤ ꯑꯍꯟ ꯌꯦꯃ ꯀꯩꯒꯅꯤ ꯀꯩ ꯂꯨꯍꯣꯡꯕꯗꯨ ꯐꯥꯎꯕ ꯃꯣꯏꯗꯤ ꯆꯠꯅꯤꯡꯗꯅꯀꯣ ꯀꯦꯔꯒ ꯆꯠꯅꯤꯡꯗꯅ ꯇꯧꯔꯒꯅꯦ ꯑꯗꯨꯝ ꯃꯣꯏꯁꯨ ꯌꯥꯝ ꯆꯠꯄꯅꯦ ꯑꯗꯨꯅ ꯍꯪꯉꯗꯤ ꯗꯤ ꯃꯥꯒꯤꯁꯨ ꯇꯨꯡꯉꯦꯅ ꯍꯥꯏꯔꯛꯀꯅꯤ ꯑꯗꯒꯤ ꯈꯔ ꯌꯥꯅ ꯂꯧ ꯇꯥꯔꯒꯗꯤ ꯃꯃꯟꯗꯨꯁꯨ ꯄꯩꯁꯥꯗꯨꯁꯨ ꯐꯔ ꯇꯥꯏꯗꯅ ꯑꯗꯨꯗꯨꯅ ꯈꯔ ꯑꯐꯕ ꯐꯤꯗꯨꯗ ꯇꯧꯔꯒꯅꯦ ꯃꯆꯨ ꯐꯖ ꯐꯠꯆꯕꯗꯨꯗ ꯌꯦꯡꯉꯒꯅꯦ ꯑꯝꯇꯪ ꯑꯗꯨꯃꯥꯏꯅ ꯅꯪꯅ ꯍꯌꯦꯡ ꯆꯠꯄꯗꯨꯗ ꯀꯛꯄꯤꯔꯛꯑꯒ ꯇꯧꯁꯤ ꯑꯗꯨꯃꯥꯏꯅ ꯑꯁ ꯅꯣꯏꯁꯤ ꯌꯨꯝ ꯊꯣꯛꯇꯣꯛꯏꯁꯦ ꯅꯨꯡꯉꯥꯏꯖꯗꯕꯅꯤꯍꯦ ꯌꯨꯝ ꯆꯠꯂꯒ ꯍꯌꯦꯡ ꯑꯍꯥꯎ ꯑꯍꯥꯎꯕꯒ ꯆꯥꯔꯨꯔꯣ ꯑꯗꯒꯤ ꯌꯨꯝꯗꯗꯤ ꯅꯨꯡꯁꯨ ꯅꯨꯡꯉꯥꯏꯔꯝꯅꯤ ꯍꯧꯖꯤꯛꯇꯤ ꯍꯥꯏꯗꯤ ꯑꯍꯥꯎ ꯑꯍꯥꯎꯕ ꯐꯪꯕꯒꯤ ꯃꯇꯝꯅꯤ ꯑꯣꯏꯔꯤꯁꯦ
ꯃꯥꯅꯦ ꯍꯩꯅꯧꯒꯗꯣ ꯑꯩꯈꯣꯏ ꯁꯤꯗꯗꯤ ꯍꯩꯅꯧ ꯊꯣꯛꯑꯦꯕꯀꯣ ꯑꯗꯨꯁꯨ ꯅꯣꯡꯝꯃꯕ ꯍꯩꯅꯧ ꯂꯩꯔꯒ ꯆꯥꯔꯗꯤ ꯍꯥꯏꯗꯤ ꯃꯣꯏꯁꯤꯒꯤꯗꯤ ꯊꯨꯅ ꯌꯣꯟꯅꯤꯡꯕꯅꯤꯅ ꯇꯤꯟꯕꯨ ꯀꯥꯈꯤ ꯇꯤꯟꯒꯤ ꯍꯤꯗꯥꯛ ꯀꯩꯀꯩ ꯃꯌꯥꯝ ꯀꯥꯞꯄꯅꯤꯅꯅꯦ ꯇꯜꯂꯦꯕ ꯍꯩꯅꯧ ꯆꯥꯕꯗꯨꯅ ꯌꯨꯝꯗꯗꯤ ꯍꯥꯏꯗꯤ ꯑꯁꯦꯡ ꯑꯁꯦꯡꯕ ꯌꯨꯝꯒꯤ ꯀꯣꯟꯖꯝ ꯍꯩ ꯀꯩꯀꯩ ꯃꯌꯥꯝ ꯂꯩꯗꯅ ꯑꯗꯨꯝ ꯍꯩꯅꯧ ꯃꯦꯠꯄꯀꯥꯗꯨ ꯆꯥꯗ ꯀꯨꯏꯔꯦ ꯍꯩꯅꯧ ꯑꯗꯒꯤ ꯀꯐꯣꯏꯁꯨ ꯄꯥꯟ ꯍꯧꯔꯝꯃꯅꯤ ꯍꯧꯖꯤꯛꯇꯤ ꯍꯩꯈꯥ ꯀꯐꯣꯏꯒꯤ ꯃꯇꯝꯅꯤꯅ ꯅꯨꯡꯉꯥꯏꯔꯅꯤ ꯀꯥꯡ ꯃꯇꯝꯒ ꯑꯣꯏꯔꯦ ꯍꯥꯏꯗꯤ ꯎꯍꯩ ꯋꯥꯍꯩꯗꯨꯣ ꯐꯖꯅ ꯈꯪꯉꯝꯃꯅꯦꯕ ꯁꯤꯗꯗꯤ ꯆꯥꯅꯤꯡꯉꯁꯨ ꯆꯥꯗꯦꯗ ꯑꯗꯨꯗꯗꯤ ꯅꯣꯏ ꯍꯩꯅꯧ ꯋꯥꯗꯤ ꯑꯃꯨꯟꯕ ꯊꯣꯛꯄ꯭ꯔꯣ ꯀꯃꯥꯏꯅ ꯇꯧꯒꯦ ꯍꯧꯖꯤꯛ ꯐꯪꯉꯕ꯭ꯔꯣ
ꯍꯩꯅꯧꯁꯤ ꯑꯩꯈꯣꯏ ꯁ꯭ꯋꯥꯏꯒꯤꯗꯤ ꯑꯃꯨꯟꯕꯁꯤ ꯊꯣꯛꯇꯤ ꯊꯣꯛꯑꯦꯕꯀꯣ ꯑꯗꯒꯤ ꯃꯣꯏ ꯁ꯭ꯋꯥꯏꯒꯤꯁꯨ ꯑꯗꯨꯝ ꯃꯣꯏ ꯃꯁꯥꯒꯤ ꯃꯣꯏ ꯂꯝꯒꯤ ꯍꯥꯏ ꯇꯔꯦ ꯑꯗꯨꯒꯤ ꯍꯩꯅꯧꯁꯤꯁꯨ ꯑꯗꯨꯝ ꯂꯩꯕꯗꯤ ꯂꯩꯌꯦꯕꯀꯣ ꯑꯗꯣ ꯑꯩꯈꯣꯏ ꯁ꯭ꯋꯥꯏꯁꯤꯗꯤ ꯊꯨꯅ ꯃꯨꯜꯂꯦ ꯑꯗꯨꯅ ꯈꯝꯕꯨ ꯈꯝꯖꯤꯜꯂꯛꯑꯦꯅ ꯇꯧꯔꯤꯁꯦ ꯑꯗꯨꯒ ꯑꯩꯁꯨ ꯂꯩꯔꯒ ꯆꯥꯔꯨꯁꯤꯗ ꯀꯩꯁꯨ ꯑꯗꯨꯝ ꯁ꯭ꯋꯥꯏꯁꯤꯗꯒꯤ ꯃꯣꯏꯒꯤ ꯃꯁꯥꯒꯤ ꯌꯨꯝꯗ ꯄꯥꯟꯕ ꯈꯣꯠꯄꯗꯣ ꯑꯗꯨ ꯑꯗꯨꯏꯗꯣ ꯂꯩꯔꯒ ꯆꯥꯕ ꯅꯠꯇꯅ ꯑꯇꯣꯞꯄ ꯃꯣꯏꯅ ꯍꯤꯗꯥꯛ ꯍꯥꯞꯆꯤꯜꯂꯒ ꯅꯪꯅ ꯍꯧꯖꯤꯛ ꯍꯥꯏꯕ ꯊꯨꯅ ꯌꯣꯟꯅꯤꯡꯕꯒꯤ ꯇꯧꯕꯗꯣ ꯑꯗꯨꯗꯤ ꯑꯩ ꯌꯥꯝꯁꯨ ꯊꯨꯝꯃꯦꯕ ꯌꯥꯝꯁꯨ ꯊꯨꯝꯕꯗꯨꯒꯤ ꯑꯩꯁꯦ ꯆꯥꯅꯤꯡꯗꯦꯕ ꯊꯨꯝꯍꯜꯂꯁꯨ ꯑꯩ ꯃꯍꯥꯎꯗꯣ ꯑꯩ ꯍꯩꯅꯗꯦꯕ ꯆꯥꯕ ꯉꯝꯗꯦꯕ ꯑꯗꯨꯗꯨꯅ ꯑꯩꯁꯨ ꯂꯩꯔꯒ ꯆꯥꯗꯦ ꯑꯩ ꯍꯧꯖꯤꯛ ꯂꯩꯕ ꯍꯥꯏꯕꯨ ꯆꯝꯄ꯭ꯔꯥ ꯃꯣꯏ ꯆꯝꯄ꯭ꯔꯥ ꯅꯤꯝꯕꯨꯗꯣ ꯁꯥꯡꯕꯗꯣ ꯑꯗꯨꯒꯤꯗꯣ ꯑꯩꯗꯣ ꯍꯧꯖꯤꯛ ꯑꯌꯨꯛ ꯑꯌꯨꯛ ꯁꯨꯝꯃꯒ ꯊꯛꯏꯅꯦ ꯇꯧꯔꯤꯁꯦ ꯌꯥꯝ ꯍꯥꯎꯋꯦ ꯑꯗꯨꯒꯤꯗꯤ ꯏꯁꯥꯁꯨ ꯌꯥꯝꯅ ꯇꯦꯛꯈꯠꯂꯒꯅꯦꯀꯣ ꯅꯨꯡꯉꯥꯏꯕ ꯑꯣꯏꯕ ꯑꯩꯈꯣꯏꯒꯤ ꯈꯣꯏꯍꯤ ꯈꯔ ꯍꯥꯞꯄꯦꯦ ꯑꯗꯨꯗꯨꯒ ꯑꯩꯈꯣꯏꯒꯤ ꯆꯝꯄ꯭ꯔꯥꯗꯨꯒꯅꯦ ꯁꯨꯝꯖꯤꯜꯂꯦꯗꯅ ꯏꯁꯤꯡ ꯂꯨꯝꯕꯨ ꯂꯨꯝꯕꯨ ꯁꯥꯕꯗꯨꯒꯅꯍꯥꯎꯔꯛꯄꯁꯤꯦ ꯊꯛꯄꯁꯤꯗ ꯏꯁꯥꯁꯤ ꯌꯥꯝꯅ ꯅꯨꯡꯉꯥꯏ ꯑꯗꯩ ꯈꯣꯡ ꯍꯥꯝꯕꯁ ꯌꯥꯝꯅ ꯅꯨꯡꯉꯥꯏꯌꯦꯕ ꯇꯧꯔꯤꯁꯦ ꯑꯗꯨꯗꯣ ꯁꯨꯝ ꯋꯥꯈꯠꯅꯔ ꯀꯩꯅꯔ ꯈꯪꯗꯦ ꯑꯗꯨ ꯊꯛꯄꯗꯣ ꯑꯩꯗꯣ ꯊꯥꯃꯨꯛ ꯐꯥꯔꯛꯑꯦꯕ ꯑꯗꯨꯗꯒꯤꯅꯦ ꯑꯩꯁꯦ ꯑꯩꯈꯣꯏꯒꯤ ꯍꯥꯟꯅ ꯑꯩꯒꯤ ꯃꯥꯏꯗꯒ ꯎꯔꯤꯡ ꯊꯣꯛꯑꯒ ꯇꯧꯔꯝꯕꯁꯤꯡꯗꯨꯁꯨ ꯎꯔꯤꯡ ꯃꯈꯩꯗꯨꯁꯨ ꯍꯟꯖꯤꯟꯈ꯭ꯔꯦ ꯑꯗꯒꯤꯅꯦ ꯈꯣꯡ ꯍꯥꯝ ꯌꯥꯗꯕꯒꯤ ꯑꯩꯒꯤ ꯕꯦꯔꯥ ꯇꯧꯕꯗꯣ ꯑꯗꯨꯁꯨ ꯂꯣꯏꯅ ꯐꯈ꯭ꯔꯦ ꯇꯧꯔꯤꯁꯦ
ꯑꯗꯨꯅꯦ ꯑꯩꯁꯨ ꯃꯍꯥ ꯃꯔꯛ ꯑꯃꯗꯤ ꯊꯛꯑꯝꯕꯅꯦ ꯑꯗꯨ ꯆꯝꯄ꯭ꯔꯥꯁꯤꯅꯗꯤ ꯃꯍꯤ ꯊꯣꯛꯄ ꯍꯦꯜꯂꯤꯗ ꯅꯤꯝꯕꯨ ꯍꯥꯏꯗꯤꯣ ꯑꯩꯈꯣꯏ ꯁ꯭ꯋꯥꯏꯒꯤꯁꯤꯁ ꯈꯪꯗꯦ ꯏꯀꯪ ꯏꯀꯪ ꯀꯪꯉꯒꯅꯦ ꯍꯥꯏꯗꯤ ꯁꯤꯒꯪꯅꯔꯒꯅꯦ ꯃꯍꯤꯗꯣ ꯊꯣꯛꯇꯦ ꯍꯥꯏꯕ ꯅꯪ ꯑꯗꯨꯏꯗꯣ ꯐꯩ ꯍꯥꯏꯗꯤ ꯃꯥꯏ ꯅꯣꯡ ꯑꯇꯣꯞꯄ ꯇꯩꯗꯣꯏ ꯆꯔꯣ ꯑꯗꯨꯝꯥꯏꯅ ꯎꯍꯩ ꯋꯥꯍꯩ ꯆꯥꯔꯒ ꯍꯥꯏꯗꯤ ꯑꯌꯨꯛꯇ ꯀꯩꯗ ꯊꯛꯄꯗ ꯐꯩ ꯍꯥꯏꯗꯤ ꯆꯥꯛꯈꯥꯎꯁꯨ ꯁꯦꯡꯕ ꯏꯁꯥꯁꯨ ꯅꯨꯡꯉꯥꯏꯕ ꯈꯣꯡ ꯍꯥꯝꯕ ꯈꯣꯠꯄ ꯅꯨꯡꯉꯥꯏ ꯍꯥꯏꯗꯣ ꯑꯩꯁꯨ ꯍꯃꯔꯛ ꯑꯃ ꯈꯣꯡ ꯍꯥꯝꯕꯁꯨ ꯅꯨꯡꯉꯥꯏꯇꯕꯅꯦꯕꯀꯣ ꯍꯥꯏꯗꯤ ꯃꯍꯤ ꯃꯅꯥꯏ ꯆꯥꯗꯕꯗꯣ ꯑꯗꯨꯒꯤ ꯑꯗꯨꯅ ꯑꯩ ꯁꯁꯣꯝꯇ ꯅꯪ ꯍꯧꯖꯤꯛ ꯍꯥꯏꯔꯤꯕ ꯆꯝꯄ꯭ꯔꯥꯗꯩꯀꯩꯁꯤꯗꯣ ꯈꯣꯡ ꯍꯥꯝ ꯅꯨꯡꯉꯥꯏ ꯍꯥꯏꯔꯗꯤ ꯑꯩ ꯁꯣꯝꯇ ꯇꯧꯔ ꯌꯦꯡꯉꯒꯦ
ꯑꯣꯍꯣ ꯐꯔꯦ ꯑꯗꯨꯅꯤ ꯅꯪꯁꯨ ꯑꯗꯨꯃꯥꯏꯅ ꯈꯔ ꯆꯥꯔ ꯊꯣꯛꯑꯒ ꯇꯧꯕ ꯅꯠꯇ꯭ꯔꯗꯤꯅꯦꯀꯣ ꯍꯥꯏꯗꯤ ꯇꯩꯕ ꯈꯛꯇꯅ ꯌꯥꯗꯦꯕ ꯃꯅꯨꯡꯗꯒꯤ ꯁꯦꯡꯗꯣꯛꯂꯛꯇ ꯇꯥꯔꯒꯗꯤ ꯀꯃꯥꯏꯅ ꯃꯄꯥꯟꯗꯒꯤ ꯐꯔꯛꯇꯣꯏꯅꯣꯕ ꯑꯗꯨ ꯉꯥꯛꯇꯗꯁꯨ ꯅꯠꯇꯅ ꯍꯧꯖꯤꯛꯀꯥꯟꯗꯤ ꯍꯥꯏꯗꯤ ꯁꯥꯁꯤꯦ ꯂꯥꯏꯅꯥꯁꯤ ꯥ ꯥꯁꯤ ꯊꯣꯛꯂꯛꯑꯕꯅꯤꯅ ꯑꯗꯨꯃꯥꯏꯅ ꯈꯔ ꯁꯦꯝꯃꯒ ꯌꯦꯡꯉꯒ ꯆꯥꯕ ꯈꯣꯠꯄ ꯇꯧꯗ꯭ꯔꯗꯤ ꯌꯥꯗ꯭ꯔꯦꯗꯅ ꯍꯥꯏꯗꯤ ꯊꯥꯏꯅꯒꯤ ꯃꯇꯝꯗꯨꯣ ꯅꯠꯇ꯭ꯔ ꯅꯠꯇ꯭ꯔꯕꯅꯤꯅ ꯑꯗꯨ ꯐꯔꯦ ꯑꯁ ꯋꯥꯔꯤꯁꯤ ꯋꯥꯔꯤꯁꯤ ꯅꯨꯡꯉꯥꯏꯔꯤ ꯑꯩꯁꯦ ꯑꯁꯤꯗ ꯊꯕꯛ ꯑꯃ ꯆꯠꯁꯦꯅ ꯑꯁꯋꯥꯏꯗ ꯏꯃꯥꯟꯅꯕꯤꯅꯅꯦ ꯍꯧꯧꯔꯛꯄꯗ ꯂꯣꯏꯔꯦ ꯑꯗꯨ ꯑꯗꯣ ꯑꯝꯇ ꯆꯠꯂꯨꯈꯤꯒꯦꯀꯣ
ꯍꯣꯏ ꯍꯣꯏ